ꯍꯜꯂꯣ ꯑꯥ ꯑꯥ ꯇꯥꯏꯌꯦ
ꯎꯝ ꯇꯥꯔꯗꯤ ꯐꯩ ꯇꯥꯗ꯭ꯔꯥꯗꯤ ꯄꯥꯈꯠꯂꯦꯅꯦ
ꯅꯨꯡꯉꯥꯏꯔꯤꯕꯣ
ꯅꯨꯡꯉꯥꯏꯔꯤ ꯍꯣꯏ ꯍꯟꯗꯛꯇꯤ ꯐꯥꯖꯅ ꯅꯨꯡꯉꯥꯏꯔꯤ ꯇꯨꯝꯃꯒ ꯆꯥꯕ ꯈꯛꯇ ꯇꯧꯔ ꯂꯩꯕꯒꯤ
ꯍꯥ
ꯇꯨꯝꯕꯒ ꯆꯥꯕ ꯈꯛꯇ ꯇꯧꯕꯒꯤ ꯅꯨꯡꯉꯥꯏꯕ ꯍꯟꯗꯛꯇꯤ ꯍꯣꯏ
ꯇꯨꯝꯕꯒ ꯆꯥꯕꯁꯨ ꯋꯥꯕꯅꯤꯗ
ꯍꯣꯏ ꯋꯥꯏꯗ ꯇꯨꯝꯃꯟꯕꯩꯔ ꯀꯩꯅꯣ ꯍꯦꯟꯖꯥꯡ ꯍꯥꯎꯇꯕꯩꯔ ꯋꯥꯕꯕꯨꯗꯤ ꯋꯥꯏ ꯑꯗꯨ ꯑꯣꯏꯔꯁꯨ
ꯎꯝ
ꯑꯇꯩ ꯑꯇꯩ ꯇꯧꯕ ꯁꯔꯨꯛꯄꯨꯗꯤ ꯇꯨꯝꯕꯅ ꯆꯥꯕꯒꯅꯗꯤ ꯍꯣꯏ ꯅꯨꯡꯉꯥꯏꯗꯅ ꯑꯥꯎ ꯇꯥꯏ ꯇꯥꯏ
ꯑꯥꯎ ꯀꯩꯕ
ꯎꯝ ꯑꯩ ꯍꯥꯏꯕꯗꯣ ꯇꯥꯍꯧꯗ꯭ꯔꯕꯣ
ꯇꯥ ꯍꯧꯗ꯭ꯔꯦ
ꯑꯩꯅ ꯍꯥꯏꯕꯗꯤ ꯊꯕꯛ ꯇꯧꯕꯩ ꯁꯔꯨꯛ ꯄꯨꯗꯤ ꯇꯨꯝꯃꯒ ꯆꯥꯕꯅꯗꯤ ꯈꯔ ꯅꯨꯡꯉꯥꯏꯔꯦ ꯍꯥꯏꯕ
ꯍꯣꯏ ꯑꯗꯨꯕꯨꯗꯤ ꯑꯣꯏ
ꯎꯝ ꯀꯩ
ꯀꯩꯗꯧꯔꯤꯅꯣ
ꯑꯩꯁ ꯑꯥ ꯑꯩꯁꯦ ꯍꯧꯖꯤꯛꯇ ꯐꯤ ꯁꯨꯔꯒ ꯐꯤ ꯁꯨꯕ ꯂꯣꯏꯔꯒ ꯍꯜꯂꯛꯑꯒ ꯑꯗꯨꯝ ꯐꯃꯨꯡꯗ ꯍꯜꯂꯛꯑꯦ
ꯊꯥꯕꯛ ꯐꯩꯅ
ꯎꯝ ꯑꯁ ꯐꯤ ꯁꯨꯕꯁꯨ ꯇꯜꯂꯛꯏꯅꯦ ꯍꯧꯖꯤꯛꯀꯥꯟꯁꯦ
ꯎꯝ ꯊꯣꯡꯗ꯭ꯔꯤꯗ
ꯊꯦꯡꯗ꯭ꯔꯣ
ꯑꯁ
ꯊꯦꯡꯕ꯭ꯔꯣ ꯉꯜꯂꯤꯕ꯭ꯔꯣ ꯅꯪꯒꯤꯗꯤ ꯃꯐꯝ ꯃꯐꯝ ꯃꯇꯨꯡ ꯏꯟꯅ ꯊꯦꯡꯕ ꯉꯟꯕ ꯂꯩꯗꯅ
ꯈꯔ ꯈꯔ ꯉꯜꯂꯤꯗ
ꯑꯥ ꯑꯥ ꯃꯝꯗꯤ ꯃꯝꯈ꯭ꯔꯕꯣ
ꯍꯣꯏ ꯃꯝꯃꯦ ꯃꯄꯥꯟꯗ ꯂꯩꯕ꯭ꯔꯣ ꯅꯪ
ꯍꯣꯏ ꯍꯣꯏ
ꯎꯝ
ꯀꯩ ꯄꯨꯡ ꯀꯌꯥꯗ ꯊꯣꯡꯒꯦ ꯑꯍꯥꯎ ꯍꯥꯎꯕ ꯆꯥꯔꯝꯒꯅꯤ
ꯎꯝ ꯈꯪꯗꯦꯗ ꯑꯗꯨꯝ
ꯋꯥ ꯋꯥꯕ ꯃꯥꯥꯜꯂꯦ ꯅꯪꯖꯨ ꯌꯥꯝ ꯀꯩ ꯍꯥꯏꯗꯣꯏꯅꯣ ꯇꯟꯕꯩꯔꯥ ꯅꯥꯕꯩꯔꯥ
ꯉꯥꯏꯈꯣꯀꯣ ꯋꯦꯠ ꯋꯦꯠ
ꯎꯝ
ꯑꯥ ꯇꯥꯕ꯭ꯔꯥ ꯀꯩ ꯍꯥꯏꯕ
ꯅꯥꯕꯒꯤꯔ ꯇꯟꯕꯒꯤꯔ
ꯀꯩꯅꯣ ꯌꯥꯝ ꯌꯥꯝ ꯁꯣꯟꯅ ꯋꯥ ꯉꯥꯡꯕ ꯑꯣ
ꯃꯁꯅꯦ
ꯉꯥꯡꯕꯗꯒꯤ
ꯎ ꯆꯅ ꯐ ꯆꯕ ꯍꯥꯏꯇꯥꯔꯦ
ꯎꯝꯥꯏꯟ ꯊꯧꯒ ꯀꯩꯁꯨ ꯀꯥꯏꯗꯗ ꯌꯥ ꯀꯌꯥ ꯍꯥꯏꯁ ꯇ ꯃꯤꯁꯤꯡꯁ ꯎꯝ ꯑꯩ ꯏꯃꯥꯟꯅꯕ ꯅꯠꯇꯦ ꯏꯃꯥꯟꯅꯕꯤ ꯑꯃ ꯂꯩꯕ ꯋꯥ ꯉꯥꯡꯕꯗ ꯌꯥꯝ ꯀꯩ ꯍꯥꯏꯁꯤꯔꯦ
ꯃꯥ ꯁꯥ ꯍꯣꯏ ꯍꯣꯏꯅꯗꯤ ꯑꯗꯨꯝ ꯅꯣꯔꯃꯜ ꯑꯣꯏꯕ ꯑꯗꯨꯝ ꯂꯥꯡꯉꯁꯨ ꯀꯣ
ꯑ ꯑꯗꯨꯗꯣ ꯑꯩꯅ ꯁꯨꯃꯥꯏꯅ ꯍꯥꯏꯕ ꯅꯪꯒ ꯋꯥ ꯉꯥꯡꯅꯔꯗꯤ ꯑꯩ ꯍꯦꯟꯅ ꯇꯜꯂꯦ ꯅꯪ
ꯑ ꯑꯗꯨ ꯃꯥ ꯍ
ꯍꯥꯏꯗꯤ ꯃꯤꯁꯤꯡꯗꯣ ꯌꯥꯝ ꯇꯟꯅ ꯎꯔꯗꯤ ꯑꯩꯈꯣꯏꯗ ꯇꯜꯂꯦꯗꯅ ꯑꯗꯨꯝ ꯂꯩꯃꯤꯟꯅꯩ ꯅꯕꯈꯣꯏꯗꯣ ꯑꯗꯨꯃꯥꯏꯅ ꯇꯧꯕꯧꯕ
ꯑꯗ ꯀꯔꯤ ꯎꯄꯥꯏ ꯂꯩꯒꯦ
ꯎꯝ ꯎꯝ ꯃꯥꯅꯦ ꯃꯥꯅꯦꯁꯨ ꯀꯥꯏꯗꯦꯗ ꯍꯧꯖꯤꯛ ꯐꯣꯗꯤ ꯋꯥꯍ ꯇ ꯉꯔ ꯑꯩ ꯅꯪ ꯊꯣꯡꯝꯕꯤꯔꯣ ꯆꯥꯛꯟꯖꯥꯡ
ꯎ ꯍꯥꯎꯗꯦ
ꯀꯅꯥꯅ ꯊꯣꯡꯗ꯭ꯔꯣꯏꯕ ꯑꯣ ꯌꯥꯝ ꯅꯨꯡꯉꯥꯏꯅꯦ ꯍꯦ ꯍꯦ ꯑꯦ ꯅꯨꯡꯉꯥꯏꯕꯅꯤꯍꯦ
ꯃꯤ ꯃꯤ ꯀꯩꯌꯥ ꯂꯩꯕꯤꯅꯣ ꯅꯪ
ꯑꯩꯁꯦ ꯍꯣꯁꯇꯦꯜꯗ ꯂꯩꯌꯦ
ꯑꯣ
ꯑꯗꯨꯒ ꯍꯥꯟꯅꯗꯤ ꯑꯩꯈꯣꯏ ꯍꯣꯁꯇꯦꯜꯕꯨꯗꯤ ꯃꯤ ꯌꯥꯝꯃꯦ ꯑꯗꯣ ꯀꯥꯗ ꯑꯩꯈꯣꯏ ꯑꯍꯨꯝ ꯂꯩꯔꯝꯕꯅꯦ ꯑꯗꯨ ꯏꯃꯥꯟꯅꯕ ꯑꯃꯗꯣ ꯃꯥ ꯑꯩꯈꯣꯏ ꯀꯥ ꯍꯣꯡꯕꯗ ꯃꯥꯗꯣ ꯑꯗꯨꯝ ꯍꯥꯟꯅꯩ ꯀꯥꯗ ꯂꯩꯍꯧꯔꯕ
ꯑꯣ
ꯑꯗꯨꯒꯤ ꯏꯃꯥꯟꯅꯕ ꯑꯃꯒ ꯂꯩ ꯃꯤ ꯑꯅꯤ ꯍꯧꯖꯤꯛꯇꯤ ꯂꯩꯕꯨ ꯅꯨꯡꯉꯥꯏꯗ ꯃꯤ ꯑꯅꯤ ꯈꯛꯇ ꯑꯣꯏꯕꯁꯦ ꯀꯥꯁꯦ ꯌꯥꯝ ꯍꯥꯡꯉꯦꯕ
ꯑꯣ
ꯀꯔꯤ ꯀꯔꯤ ꯇꯧꯔ ꯂꯩꯒꯦ
ꯀꯩꯁꯨ ꯇꯧꯗꯦꯗ ꯑꯗꯨꯝ ꯂꯩꯌꯦ
ꯑꯗꯨꯝ ꯂꯩꯕꯅꯦ
ꯅꯪꯁꯦ ꯌꯥꯝ ꯁꯣꯟ ꯅꯁꯥꯥꯁꯦ ꯌꯥꯝ ꯁꯣꯜꯂꯝꯗꯧ ꯃꯥꯜꯂꯦ
ꯈꯪꯗꯦ
ꯑꯗꯨꯃꯥꯏꯅ ꯇꯧꯕ꯭ꯔꯣ ꯀꯪ ꯀꯪꯗ꯭ꯔꯁꯨꯀꯣ ꯃꯤ ꯈꯔꯗꯤ ꯀꯩ ꯍꯥꯏ ꯇꯥꯔꯦ ꯑꯗꯨꯝ ꯎꯕꯗ ꯁꯣꯜꯂꯒ ꯎꯕꯈꯣꯏꯗꯣ
ꯑ ꯁꯣꯟꯒꯦ ꯍꯥꯏꯗꯤ ꯁꯣꯟꯕ ꯌꯥꯏ ꯀꯟ ꯀꯟꯁꯦ ꯍꯥꯏꯔꯒ ꯑꯗꯨꯝ ꯀꯟ ꯑꯗꯨꯒ ꯌꯥꯕꯅꯦ
ꯑꯦ ꯍꯦ ꯌꯥꯏꯅꯦ ꯅꯪꯒꯤ ꯁꯤꯗꯤ ꯀ꯭ꯂꯥꯁ ꯀꯨꯝꯕ ꯆꯠꯄ꯭ꯔꯣ ꯅꯠꯇ꯭ꯔꯒ
ꯑꯥꯍ
ꯀ꯭ꯂꯥꯁꯀꯨꯝꯕ ꯆꯠꯄ꯭ꯔꯣ
ꯎꯝ ꯀ꯭ꯂꯥꯁꯕꯨꯗꯤ ꯆꯠꯇꯦ ꯑꯗꯨ ꯑꯣꯏꯖꯨ ꯑꯦꯛꯖꯥꯝ ꯑꯦꯛꯖꯥꯝꯕꯨꯗꯤ ꯂꯣꯏꯔꯁꯨ ꯄꯔꯥꯛꯇꯤꯀꯦꯜꯗꯣ ꯂꯣꯏꯗꯕ ꯑꯗꯨꯒꯤ
ꯑꯣ ꯅꯪ ꯃꯄꯥꯟꯗ ꯂꯩꯕ꯭ꯔꯣ ꯅꯪꯁꯦ
ꯅꯠꯇꯦ
ꯎꯝ ꯃꯄꯥꯟ ꯂꯝꯗ ꯂꯩꯕ ꯃꯥꯟꯕ ꯑꯃꯨꯛ
ꯎꯝ ꯈꯣꯏ ꯈꯨꯟꯗꯗꯤ ꯂꯩꯇꯦ ꯑꯗꯨ ꯑꯣꯏꯁꯨ ꯀꯣ ꯇꯝꯄꯥꯛꯇ ꯂꯩꯕ ꯑ ꯃꯄꯥꯟ ꯂꯥꯞꯄꯗꯗꯤ ꯆꯠꯇꯦ
ꯕꯣꯜ ꯌꯦꯡꯕ꯭ꯔꯣ ꯕꯣꯜ ꯃꯇꯝꯅꯤꯅ ꯕꯣꯝ ꯃꯔꯝ ꯍꯪꯒꯦ
ꯌꯦꯡꯗꯦ ꯑꯩ ꯏꯊꯟꯗ ꯑꯣꯏꯔ ꯀꯃꯥꯏꯅ ꯌꯦꯡꯒꯦꯔ
ꯑꯣ ꯅꯊꯟꯗ ꯅꯊꯟꯗ ꯑꯣꯏꯔꯁꯨ ꯌꯦꯡꯕ ꯌꯥꯏ ꯀꯩꯅꯣ
ꯏꯟꯇ꯭ꯔꯦꯁ ꯂꯩꯇꯦꯗ ꯑꯗꯨꯝ ꯑ ꯃꯔꯨꯞ ꯂꯩꯔꯗꯤꯀꯣ ꯑꯃꯨꯛꯀ ꯏꯟꯇ꯭ꯔꯦꯁ ꯂꯩꯒꯗꯕ
ꯊꯟꯗ ꯂꯩ ꯍꯥꯏꯗꯤ ꯀꯅꯥ ꯀꯅꯥ ꯀꯔꯤ ꯅꯊꯟꯗ ꯂꯩꯔꯤꯅꯣ
ꯍꯥꯏꯗꯤ ꯑ ꯂꯩꯅ ꯑ ꯃꯔꯨꯞ ꯀꯨꯝꯕ
ꯑꯣ
ꯑꯗꯨꯒꯨꯝꯕ ꯂꯩꯕꯕꯨꯗꯤ ꯏꯃꯥꯇꯣꯟ ꯈꯣꯏꯒ ꯂꯩꯕ
ꯑꯣ ꯑꯣ ꯑꯁ
ꯍꯥꯏꯗꯤ ꯑꯩꯒꯤ ꯑꯩꯒꯤ ꯂꯦꯡꯒꯥꯗꯣ ꯂꯩꯇꯕ
ꯑꯁ ꯃꯣꯏꯒ ꯂꯩꯃꯤꯟꯅꯕ ꯈꯣꯏꯒ ꯑꯗꯨꯝ ꯌꯦꯡꯕ ꯌꯥꯗ꯭ꯔꯕ
ꯃꯣꯏꯁꯨ ꯌꯦꯡꯗꯦꯗ
ꯎꯁ ꯀꯩꯅꯣꯅꯦ ꯅꯣꯏ ꯁꯤꯗꯤ ꯕꯦꯔꯥ ꯀꯥꯔꯦꯍꯦ ꯃꯤ ꯋꯥ ꯀꯞ ꯋꯥꯔꯜꯗ ꯀꯞꯅ ꯀꯩꯅꯣ ꯋꯥꯔꯜꯗ ꯀꯞ ꯀ ꯀꯔꯤ ꯍꯥꯏꯥꯁꯤꯔ ꯋꯥ ꯀꯞ ꯃꯨꯗ ꯍꯥꯏꯔ ꯃꯨꯗ ꯍꯥꯏꯗ꯭ꯔꯥ
ꯑꯣ
ꯅꯣꯏ ꯀꯩꯅꯣ ꯇꯧꯋ ꯀꯥꯟꯗ ꯅꯣꯏꯅ
ꯏꯟꯇꯔꯦꯁꯁꯨ ꯀꯌꯥ ꯂꯩꯇꯦꯗ ꯑꯗꯒꯤ
ꯅꯣꯏꯗꯤ ꯑꯇꯣꯞꯄ ꯄ꯭ꯔꯤꯊꯕꯤꯗ ꯂꯩꯕꯅꯤ
ꯁꯃꯥꯏꯅ ꯈꯅꯥ ꯑꯃꯅꯦ ꯌꯦꯡꯅꯤꯡ ꯉꯛꯄꯒꯤꯅꯤꯀꯣ
ꯑꯁ ꯑꯗꯨꯃꯥꯏꯅꯁꯨ ꯈꯟꯕ ꯌꯥꯏꯗ ꯍꯣꯏ ꯅꯠꯇ꯭ꯔꯥ ꯃꯤ ꯁꯨꯡꯌꯦꯡ ꯌꯦꯡꯗꯕ ꯑꯩꯈꯣꯏ ꯑꯗꯨꯝ ꯑꯩꯈꯣꯏꯁꯨ ꯕꯣꯜꯒꯁꯦ ꯁꯨꯛꯌꯦꯡ ꯌꯦꯡꯗꯕ ꯑꯩꯈꯣꯏ ꯋꯥꯛ ꯀꯞ ꯃꯇꯝ ꯂꯥꯛꯑꯗꯤ ꯂꯣꯏ ꯌꯦꯡꯅꯩꯗꯅ ꯅꯨꯄꯤ ꯑꯣꯏꯒꯦꯔꯥ ꯅꯨꯄꯥ ꯑꯣꯏꯒꯦꯔꯥ ꯅꯨꯄꯥ ꯑꯩꯈꯣꯏꯕꯨꯗꯤ ꯀꯩ ꯍꯥꯏꯁꯤ꯭ꯔꯥ ꯀ꯭ꯂꯕꯀꯤ ꯀꯩꯅꯣ ꯃꯌꯥꯝꯁꯨ ꯌꯦꯡꯉꯦꯕ ꯑꯗꯨ ꯅꯨꯄꯤ ꯑꯩꯈꯣꯏꯗꯤ ꯋꯥꯔꯜ ꯀꯞꯀꯨꯝꯕ ꯃꯇꯝꯗ ꯈꯛꯇꯅꯦꯕ
ꯎꯝ ꯑꯗ ꯌꯦꯡꯗꯤ ꯌꯦꯡ ꯑꯗꯨ ꯋꯥꯔꯁ ꯁꯛꯇ ꯑꯗꯨꯝ ꯁꯅꯥꯃꯣ ꯑꯣꯏꯕ ꯀꯥꯟꯗꯨꯗꯤ ꯑꯗꯨꯝ ꯔꯤꯖꯜꯗ ꯈꯪꯉꯤꯅ ꯗ ꯑꯔꯖꯦꯟꯇꯤꯅꯥꯗ
ꯌꯥꯝ ꯐꯩꯅꯦ ꯝꯚꯥꯎꯕꯅꯤꯀꯣ ꯕꯣꯜ ꯌꯦꯡꯕꯁꯦ ꯍꯔꯥꯎꯕꯁꯨ ꯍꯔꯥꯎꯕ ꯀꯞꯁꯨ ꯀꯞꯅꯤꯡꯕ ꯑꯩꯗꯨꯅ ꯍꯥꯟꯗ ꯅꯨꯃꯤꯠ ꯅꯨꯃꯤꯠ ꯑꯍꯨꯝꯕ꯭ꯔꯥ ꯑꯥꯔꯖꯦꯟꯇꯤꯅꯥ ꯀꯟꯇꯤꯅ꯭ꯨꯁꯂꯤ ꯀꯩꯅꯣ ꯇꯧꯕꯒꯤ ꯀꯞꯅꯤꯡ ꯐꯥꯎ ꯀꯞꯅꯤꯡꯉꯛꯄꯅꯤꯅꯦ ꯝꯔ ꯏꯗ꯭ꯔꯥ ꯈ ꯈꯂꯒ ꯂꯥꯁꯇ ꯒꯁꯗꯛꯄꯒꯤ ꯍꯔꯥꯎꯃꯟꯕꯩ ꯀꯞꯀꯦ ꯍꯔꯥꯎ ꯇꯧꯔꯝꯃꯤꯅꯤ
ꯍꯣꯏ ꯑꯗꯨꯝ ꯑ ꯀꯩꯅꯣ ꯌꯥꯝ ꯑ ꯍꯋꯥꯏ ꯌꯥꯎꯗꯀꯣ ꯑꯗꯨ ꯃꯥꯥꯏꯅ ꯂꯩ ꯂꯂꯦ
ꯎꯝ ꯑꯩꯕꯨꯗꯤ ꯑꯗꯨꯃꯥꯏꯅ ꯊꯋꯥꯏ ꯌꯥꯝ ꯌꯥꯎꯕ ꯍꯥꯏꯇꯥꯔꯦ ꯑꯥꯔꯖꯦꯟꯇꯤꯅꯥꯒꯤ ꯍꯥꯏꯔꯗꯤ
ꯍꯜꯂꯣ ꯁꯅꯥꯁꯨ ꯁꯅꯥꯕ꯭ꯔꯣ
ꯑꯩꯔꯣ
ꯑꯥ
ꯕꯣꯜꯒꯨꯝꯕꯔꯣ
ꯑ ꯑ
ꯁꯥꯟꯅꯩꯗ ꯍꯣꯏ ꯍꯧꯖꯤꯛꯀꯥꯟꯁꯦ ꯑꯩꯈꯣꯏ ꯃꯤ ꯌꯥꯝꯗꯕ ꯌꯨꯝ ꯂꯣꯏ ꯆꯠꯅꯈ꯭ꯔꯕ ꯑꯗꯨꯒꯤ ꯁꯥꯟꯅꯗꯦ ꯑꯗꯨ ꯃꯤ ꯌꯥꯝꯕꯗꯤ ꯑꯗꯨꯝ ꯅꯨꯡꯄꯤꯒꯤ ꯁꯟ ꯀꯣꯂꯦꯖꯇ ꯂꯩꯕꯅꯤꯅꯦ
ꯑꯣ ꯑꯩ
ꯗꯤ ꯌꯥꯝ ꯌꯥꯎꯕ ꯍꯥꯏꯇꯥꯔꯦ ꯐꯨꯠꯕꯣꯜꯗꯤ
ꯎꯝ ꯎꯝ ꯎꯝ ꯑꯦ
ꯑ ꯇꯨꯝꯃꯒ ꯆꯥꯕꯒ ꯉꯁꯤꯁꯨ ꯄꯥꯏꯅꯦ ꯕꯣꯜ ꯂꯩꯔꯗꯤ ꯐꯥꯒꯗꯕ ꯃꯇꯝ ꯂꯦꯟꯕ ꯈꯔ ꯅꯨꯡꯉꯥꯏꯕ ꯅꯨꯡꯗꯥꯡꯗꯁꯨ ꯑꯁ ꯅꯨꯝꯗꯥꯡ ꯈꯣꯏꯗꯤ ꯕꯣ ꯍꯧꯖꯤꯛ ꯍꯟꯗꯛꯁꯨ ꯒꯦꯞ ꯂꯩꯕꯅꯤꯅ ꯀꯔꯤꯁꯨ ꯇꯧꯅꯤꯉꯥꯏꯁꯨ ꯂꯩꯇꯦ ꯀꯇꯦ ꯁꯒꯨꯝꯕꯦ ꯌꯦ ꯑꯔꯥꯡ ꯉꯔꯥꯡꯁꯨ ꯁꯥꯟꯅꯗꯦ
ꯍ ꯉꯔꯥꯡ ꯅꯠꯇ꯭ꯔꯣ ꯁꯥꯟꯅꯕꯗꯣ ꯑꯦ ꯅꯠꯇꯦ ꯅꯠꯇꯦ ꯁꯟꯗꯦꯗꯅꯤꯀꯣ ꯁꯟꯗꯦꯅꯦ
ꯁꯟꯗꯦ ꯑꯌꯨꯛꯇ
ꯍ ꯁꯦꯇꯔꯗꯦꯅꯦ ꯉꯔꯥꯡ ꯁꯟꯗꯦꯅꯦ ꯀꯣ
ꯅꯣꯏ ꯉꯥꯎꯍꯜꯂꯦ ꯅꯪꯅ ꯀꯔꯤ
ꯑꯩꯗꯤ ꯁꯇꯔꯗꯦꯗ ꯁꯥꯟꯅꯕ ꯅꯠꯇ꯭ꯔꯣ
ꯀꯥꯎꯈ꯭ꯔꯦ ꯑꯩꯁꯨ
ꯉꯔꯥꯡ ꯁꯟꯗꯦꯅꯦ ꯉꯔꯥꯡ ꯁꯥꯟꯅꯗꯦ ꯍꯥꯏꯗꯥꯏ
ꯀꯥꯎꯈ꯭ꯔꯦꯅꯦ ꯑꯩꯁꯦ ꯉꯔꯥꯡꯂ ꯅꯍꯥꯟꯂ ꯉꯔꯥꯡ ꯑꯁ ꯆꯗ꯭ꯔꯁꯦ ꯑꯩꯁꯦ ꯀꯔꯤ ꯁꯟꯗꯦꯗ ꯃꯥ ꯗ ꯉꯔꯥꯡ ꯑꯣꯏꯔꯝꯒꯅꯤꯗ ꯃꯤ ꯁꯟꯗꯦꯗ ꯆꯥꯔꯖꯇ ꯃꯤ ꯌꯦꯡꯅꯕ ꯑꯩꯈꯣꯏ ꯕꯥꯏꯔꯦꯜ ꯆꯠꯄꯒꯤ ꯑꯃ ꯎꯕꯅꯤ
ꯑꯩꯁꯨ ꯑꯣꯏ ꯑꯗꯨꯅ
ꯁꯟꯗꯦꯗꯔ ꯀꯥꯎ ꯉꯔꯥꯡ ꯁꯟꯗꯦ ꯉꯔꯥꯡꯅꯦꯕ
ꯍꯣꯏ ꯉꯔꯥꯡꯅꯦ
ꯑꯗꯨꯗꯤ ꯉꯔꯥꯡ ꯑꯣꯏꯔꯝꯕꯁꯨ ꯌꯥꯏ ꯍꯣꯏ ꯉꯔꯥꯡ ꯑꯣꯏꯔꯝꯕꯅꯤ ꯑꯗꯨꯗꯤ ꯉꯍꯥꯡ ꯑꯌꯨꯛꯒꯤ ꯑꯣꯏ ꯑꯁ ꯀꯔꯤꯅꯣ ꯂꯣꯏ ꯉꯥꯎꯔꯤꯁꯦ
ꯎꯝ
ꯍꯣꯏ ꯍꯣꯏ ꯉꯔꯥꯡ ꯃꯥꯜꯂꯦ ꯉꯔꯥꯡꯅꯦ ꯉꯔꯥꯡꯅꯦ ꯍꯣꯏ
ꯎꯝ ꯎꯝ ꯉꯔꯥꯡ ꯃꯥꯟꯕꯗ ꯅꯪꯅ ꯑꯃꯨꯛꯀ
ꯎꯝ ꯑꯩꯗ ꯅꯨꯡꯗꯥꯡꯒꯤ ꯈꯟ ꯈꯟꯗꯕꯒꯤ
ꯈꯪꯗꯦ ꯑꯩꯗꯤ ꯑꯦ ꯌꯦꯡꯁꯨ ꯌꯦꯡꯗꯕꯅꯤꯅ
ꯑꯥꯁ ꯐꯥꯏꯅꯦꯜꯗꯤ ꯌꯦꯡꯒꯗ꯭ꯔꯣ ꯐꯥꯏꯅꯦꯜꯁꯨ ꯌꯦꯡꯉꯔꯣꯏ
ꯑꯁ ꯌꯦꯡꯗꯤ ꯌꯦꯡꯅꯤꯡꯉꯦ ꯑꯗꯨ ꯑꯣꯏꯔꯁꯨ ꯑꯗꯨꯝ ꯏꯊꯟꯇ ꯑꯗꯨꯝ ꯌꯦꯡꯉꯒ ꯅꯨꯡꯉꯥꯏꯗꯦ ꯑꯗꯨꯗꯤ ꯍꯥꯏꯗꯤ ꯑꯣꯄꯣꯅꯦꯟ ꯂꯩꯔꯒ ꯑꯗꯨꯝ ꯁꯞꯄꯣꯔꯠ ꯇꯧꯕꯗꯣ ꯑꯗꯨꯃꯥꯏꯟ ꯇꯧꯌꯦ
ꯑꯥ ꯑꯥ ꯅꯣꯏ ꯐꯦꯃꯤꯂꯤꯗꯨ ꯂꯣꯏ ꯍꯧꯔꯒ ꯁ ꯌꯦꯡꯉꯨ ꯀꯩꯅꯣ ꯀꯩꯅꯣ ꯐꯥꯏꯅꯦꯜꯗꯗꯤ ꯂꯩꯃꯤꯟꯅꯕ ꯈꯣꯏꯗꯣ
ꯥ ꯍꯥꯏꯗꯤ ꯇꯥꯏꯃꯤꯡꯁꯨ ꯑꯩꯈꯣꯏ ꯆꯅꯗꯦꯅ ꯑꯗꯨꯒꯤꯀꯣ
ꯈꯡꯗꯦꯗ ꯊꯦꯡ ꯊꯦꯡꯅ ꯁꯥꯅꯕꯅꯤꯅ
ꯊꯦꯡꯅꯗꯤ ꯇꯨꯝꯃꯦ ꯇꯨꯝꯕꯗꯤ ꯇꯨꯃꯦ ꯑꯗꯨ ꯑꯣꯏꯔꯁꯨ ꯒꯦꯝ ꯁꯥꯟꯅꯕ ꯈꯣꯠꯄ ꯇꯧꯔꯒ ꯌꯦꯡꯗꯦ ꯑꯩꯗꯤ
ꯍꯣꯂꯤꯗꯦꯁꯨ ꯑꯣꯏꯕꯒꯤ ꯌꯥꯝ ꯅꯨꯡꯉꯥꯏꯕ ꯍꯥꯏꯇꯥꯔꯦ ꯊꯦꯡ ꯊꯦꯡꯅ ꯇꯨꯝꯕ ꯊꯦꯡ ꯊꯦꯡꯅ ꯍꯧꯒꯠ ꯅꯠꯇ꯭ꯔꯗꯤ ꯑꯁ ꯀ꯭ꯂꯥꯁ ꯍꯧꯗꯣꯔꯦꯕ ꯑꯩꯁꯨ ꯍꯦꯛ ꯂꯣꯏꯕꯨ ꯀ꯭ꯂꯥꯁ ꯍꯧꯔꯅꯤ ꯑꯩꯁꯨ